ꯍꯜꯂꯣ
ꯍꯂꯣ
ꯑꯣ ꯇꯥꯏꯀꯣ
ꯇꯥꯏꯌꯦ ꯋꯤꯔꯤ ꯁꯕꯤꯔꯣ
ꯑꯦ ꯅꯪ ꯅꯪꯅ ꯇꯧꯔꯧꯕ꯭ꯔꯒ ꯅꯪꯅ ꯁꯥꯗ꯭ꯔꯒ ꯑꯩꯅ ꯁꯥꯒꯦꯔꯣ
ꯑꯦ ꯋꯤꯔꯤꯗꯤ ꯑꯩꯁꯨ ꯁꯅꯤ ꯅꯪ ꯁꯅꯤ ꯀꯩꯅꯣ ꯑꯅꯤ ꯃꯛꯁꯤ ꯁꯒꯗꯕꯅꯤ ꯑꯦ ꯀꯩ ꯏꯁ ꯈꯉꯗꯔꯤꯗ ꯇꯧꯐꯝ ꯈꯪꯗꯅ
ꯇꯧꯐꯝ ꯈꯪꯗꯅ ꯐꯝ꯭ꯔꯤꯕ
ꯃꯄꯥꯟꯗ ꯆꯠꯊꯣꯛꯔꯤꯅꯦ ꯍꯥꯏꯗꯤ ꯋꯀꯤꯡ ꯑꯣꯏꯅ ꯀꯨꯏꯔꯦ ꯆ ꯀꯨꯏꯔꯦ ꯆꯥꯛ ꯆꯥꯊꯣꯛ
ꯑꯣ ꯀꯔꯤ ꯌꯦꯟꯁꯥꯡ ꯆꯥꯕ꯭ꯔꯣ ꯉꯁꯤꯗꯤ
ꯑꯩꯗꯤ ꯃꯥꯏꯔꯦꯟ ꯁꯥꯏ ꯅꯣꯏꯗꯤ
ꯑꯩꯈꯣꯏꯗꯤ ꯃꯥꯏꯔꯦꯟꯒꯤ ꯏꯃꯨꯡ ꯍꯥꯏꯕ ꯇꯥꯔꯦ ꯈꯣꯡꯗ꯭ꯔꯨꯝ ꯍꯤꯍꯍꯤ
ꯑꯣ ꯑꯣ ꯀꯣꯡꯇ꯭ꯔꯨꯝ ꯀꯣꯡꯇ꯭ꯔꯨꯝ ꯋꯥꯏ ꯄꯝꯀꯤꯟ ꯅꯠꯇꯕ ꯅꯠꯇ꯭ꯔ ꯍꯣꯏ ꯄꯝꯀꯤꯟ ꯂꯣ
ꯈꯪꯗꯦꯗ ꯑꯩꯁꯨ
ꯍꯏ ꯍ꯭ꯋꯥꯏ ꯑꯣꯏꯒꯗ꯭ꯔꯥ ꯅꯠꯇ꯭ꯔꯒ ꯖꯁ ꯑꯣ ꯑꯣ ꯑꯣ
ꯎꯝ ꯑꯗꯨ ꯑꯗꯨ ꯊꯣꯡꯔꯒ ꯆꯥꯏꯌꯦ ꯑꯗꯨꯗꯤ ꯑꯌꯥꯝꯕ ꯆꯝꯐꯨꯠ ꯆꯥꯏꯌꯦꯅꯀꯣ
ꯎꯝ
ꯑꯗꯣ ꯉꯁꯤꯗꯤ ꯊꯣꯡꯡꯂꯒ ꯆꯥꯕ ꯌꯦꯡꯁꯦ ꯍꯥꯏꯅ ꯆꯥꯔꯒ ꯑꯗꯨꯝ ꯍꯥꯎꯋꯦꯅꯦ
ꯑꯦ ꯀꯃꯥꯏꯅ ꯊꯣꯡꯒ ꯑꯗꯨ
ꯃꯆꯥ ꯃꯆꯥ ꯀꯛꯑꯦꯗꯅ
ꯑꯥ
ꯀꯛꯂꯒ ꯊꯥꯎꯗ ꯉꯧꯕ ꯍꯥꯟꯅ ꯉꯧꯔꯒ ꯈꯥꯃꯦꯟ ꯈꯔ ꯈꯥꯃꯦꯟ ꯑꯃ ꯈꯥꯃꯦꯟ ꯑꯃ ꯀꯛꯂꯒ ꯍꯥꯞꯄꯦꯀꯣ ꯑꯗꯨꯒ ꯎꯝ ꯀꯨꯏꯅ ꯑꯗꯨꯃꯥꯏꯅ ꯐꯨꯠ ꯍꯟꯕꯀꯣ
ꯎꯝ ꯑꯥ ꯑꯩ ꯄꯨꯟꯁꯤ ꯑꯍꯥꯟꯕꯅꯤ ꯑꯗꯨ ꯀꯥꯡꯉꯧ ꯉꯧꯒ ꯆꯥꯕꯁꯤ
ꯎꯝ ꯌꯦꯟꯁꯥꯡ ꯑꯣꯏꯅ ꯆꯥꯕ ꯏꯟꯁꯥꯡ ꯃꯍꯤ ꯍꯥꯞꯈ꯭ꯔ ꯃꯍꯤ ꯍꯥꯞꯄ ꯑꯃꯨꯛꯀ ꯃꯍꯤ ꯍꯥꯞꯄꯂꯒ ꯀꯨꯏꯅ ꯐꯨꯠꯍꯟꯕꯀꯣ ꯁꯧꯍꯟꯕ ꯑꯗꯨ ꯑꯃꯨꯛ ꯑꯥ ꯍꯥꯎꯋꯦꯅꯦ ꯑꯩꯈꯣꯏꯗꯨ ꯑꯗꯨꯒꯨꯝꯕꯗꯨ ꯆꯥꯗꯕꯅꯦ ꯑꯗꯣ ꯉꯁꯤꯁꯦ ꯍꯧꯖꯤꯛꯀꯥꯟꯗꯣ ꯎꯝ ꯉꯁꯤꯗꯣ ꯅꯣꯡ ꯆꯨꯕꯒꯤ ꯑꯦꯟꯁꯥꯡ ꯂꯧꯕ ꯊꯣꯛꯄꯗꯣ ꯏꯟꯁꯥꯡ ꯂꯩꯕ ꯊꯣꯛꯄꯗꯨ ꯐꯔꯛ ꯇꯥꯕꯒꯤꯀꯣ ꯉꯔꯥꯡ ꯆꯝꯐꯨꯠ ꯆꯥꯕꯗꯣ ꯈꯔ ꯂꯦꯝꯃꯒꯦ ꯑꯗꯨ ꯊꯣꯡꯁꯦꯅ ꯊꯣꯡꯕꯅꯦꯕ ꯌꯥꯝ ꯍꯥꯎꯔꯝꯃꯦ
ꯅꯪ ꯊꯣꯡꯉꯤꯔꯣ ꯅꯠꯇ꯭ꯔꯒ ꯃꯤ ꯑꯇꯣꯞꯅ ꯊꯣꯡꯉꯣ ꯑꯁ ꯑꯗꯣꯅꯤ ꯍꯥꯎꯏꯗꯣ ꯑꯗꯣꯅꯤ ꯍꯥꯎꯏꯗꯣ
ꯍꯣꯏ ꯉꯁꯤꯗꯣ ꯃꯇꯝ ꯈꯔ ꯂꯩꯕꯀꯣ ꯑꯩꯗꯣ ꯑꯗꯣ ꯑꯇꯣꯞꯄ ꯃꯇꯝꯗꯗꯤ ꯊꯣꯡꯗꯦꯗ ꯑꯗꯣ ꯃꯁꯤ ꯑꯌꯨꯛꯇ ꯑꯩꯅ ꯈꯔ ꯃꯇꯝ ꯈꯔ ꯂꯩꯕꯒꯤ ꯊꯣꯡꯕꯤꯕ
ꯑꯥ
ꯅꯨꯡꯇꯤꯒꯤꯗꯤ ꯊꯕꯛ ꯆꯤꯜꯂꯦꯕ
ꯑꯣ ꯀꯣꯂꯦꯖꯗꯤ ꯑꯗꯨꯝ ꯀꯥꯔꯤꯔꯣ ꯅꯠꯇ꯭ꯔꯥꯒ
ꯑꯩ ꯑꯩꯗꯤ ꯀꯣꯂꯦꯖ ꯂꯣꯏꯁꯤꯜꯂꯦ ꯃꯥꯁꯇꯔ ꯂꯣꯏꯁꯤꯜꯂꯦ
ꯑꯁ ꯑꯩ ꯁꯤꯅꯤꯅꯦ ꯑꯗꯨꯗꯤ ꯁꯀꯨꯜ ꯃꯇꯥꯁ ꯁ꯭ꯀꯨꯜ ꯃꯇꯝꯗ ꯍꯥꯏ ꯑꯁ ꯑꯩ ꯁꯤꯅꯤꯌꯔ ꯑꯣꯏꯔꯦ ꯑꯩꯗꯤ ꯄꯨꯔꯥ ꯖꯨꯅꯤꯌꯔ ꯖꯨꯅꯤꯌꯔ ꯃꯤꯅꯤ ꯖꯨꯅꯤꯌꯔ ꯍꯥꯏꯇꯥꯔꯦꯗ꯭ꯔꯥ ꯀꯩ ꯍꯥꯏꯁꯦ ꯑꯩꯗꯤ ꯀꯨꯏ ꯀꯨ ꯀꯥꯗꯕ ꯀꯣꯔꯣꯅꯥ ꯃꯇꯝꯗꯒꯤ ꯑꯃꯨꯛ ꯀꯥꯈꯤꯗ꯭ꯔꯦ
ꯀꯔꯤꯒꯤꯅꯣ ꯀꯥꯅꯤꯡꯗ꯭ꯔꯕ꯭ꯔꯣ
ꯑꯗꯨ ꯃꯇꯥꯗꯤ ꯈꯪꯗ꯭ꯔꯦ ꯀꯃꯥꯏꯅ ꯇꯧꯒꯦꯔ ꯑꯩ ꯄꯨꯟꯁꯤꯗ ꯑꯩꯗꯤ ꯑꯩ ꯄꯨꯟꯁꯤꯗ ꯍꯥꯟꯅ ꯊꯦꯡꯅꯕ ꯍꯥꯏꯇꯥꯔꯦ ꯖꯤꯂꯦꯁ ꯑꯣꯏꯕꯀꯣ ꯃꯤ ꯑꯃꯅ ꯑꯗꯨꯒꯤ ꯑꯩꯉꯣꯟꯗ ꯁ꯭ꯀꯨꯜ ꯄꯣꯔꯃꯤꯁꯟ ꯄꯤꯍꯟꯅꯤꯡꯗꯕ ꯍꯥꯏꯇꯥꯔꯦ ꯁ꯭ꯀꯨꯜꯁꯦ ꯑꯃꯨꯛ ꯄꯥꯁ ꯇꯧꯔꯒ ꯑꯃꯨꯛ ꯇꯧꯍꯟꯅꯤꯡꯗꯕ ꯇꯧꯗꯕ ꯑꯩꯉꯣꯟꯗ ꯑꯔꯥꯘꯟ ꯐꯤ ꯐꯤꯐꯇꯤ ꯐꯣꯔ ꯏꯁꯇꯨꯗꯦꯟ ꯃꯔꯛꯇ ꯑꯩ ꯈꯛꯇ ꯄ꯭ꯔꯣꯃꯣꯁꯟ ꯄꯤꯗꯕ
ꯑꯗꯨ ꯑꯥꯌꯥ ꯑꯗꯨ ꯅꯪꯒꯤ ꯏꯃꯨꯡ-ꯃꯅꯨꯡꯒꯤ ꯃꯤꯔꯥ ꯅꯠꯇ꯭ꯔꯒ ꯃꯄꯥꯟꯒꯤ ꯃꯤꯔꯥ
ꯑꯥꯑꯩ ꯈꯨꯟꯒꯤ ꯃꯤꯅꯤꯢ
ꯈꯨꯟꯒꯤ ꯃꯤ ꯅꯪꯕꯨꯅꯪꯕꯨ ꯌꯦꯡꯅꯤꯡꯗꯕ
ꯑꯥ ꯑꯩ ꯆꯦꯂꯦꯁꯨ ꯑꯣꯏꯕ
ꯑꯩꯌꯥꯍ ꯥ ꯑꯗꯨ ꯑꯣꯏꯔꯗꯤ ꯅ ꯑꯗꯨꯑꯣꯏꯔꯗꯤ ꯎꯝ ꯃꯥ ꯃꯥ ꯀꯂꯛꯄ ꯀꯂꯛ ꯄꯥꯅꯪꯕꯨ ꯃꯥꯅ ꯅꯪꯕꯨ ꯀꯂꯛ ꯀ꯭ꯂꯛꯂꯗꯤ ꯎꯪꯝ ꯅꯪꯅꯥ ꯃꯉꯣꯟꯗꯒꯤ ꯍꯦꯟꯕꯒꯤꯅꯦ ꯅꯪ
ꯇꯥꯏꯌꯦ ꯑꯩ ꯑꯗꯨꯃ ꯇꯥꯡꯗ ꯑꯩ ꯋꯥꯔꯤ ꯈꯔ ꯁꯣꯔꯠ ꯑꯣꯏꯅ ꯂꯤꯒꯦꯀꯣ
ꯂꯤꯌꯣ ꯂꯤꯌꯣ ꯇꯥꯒꯦ
ꯑꯗꯨꯃꯇꯥꯡꯗꯤ ꯑꯩ ꯀ꯭ꯂꯥꯁ ꯅꯥꯏꯟꯕꯨꯗꯤ ꯀꯥꯔꯦꯕꯀꯣ ꯀ꯭ꯂꯥꯁ ꯅꯥꯏꯟ ꯍꯦꯛ ꯀꯥꯔꯒ ꯀꯣꯑꯣꯄꯔꯦꯁꯟꯖꯤ ꯂꯣꯏꯅ ꯑꯩꯆ ꯁ꯭ꯀꯨꯜ ꯂꯥꯏꯐꯁꯤꯗꯤ ꯀꯣꯑꯣꯄꯔꯦꯁꯟ ꯂꯣꯏ ꯑꯣꯖꯥꯁꯨꯅꯦ ꯑꯩꯒꯤ ꯄ꯭ꯔꯤꯟꯁꯤꯄꯥꯜꯗꯨꯅꯦ ꯑꯩ ꯏꯁ꯭ꯄꯣꯔꯠ ꯂꯥꯏꯟꯗꯁꯜꯖꯨ ꯑꯗꯨꯝ ꯀꯣꯑꯣꯄꯔꯦꯁꯟ ꯄꯤꯌꯦꯕꯀꯣ
ꯑꯣꯑꯣ
ꯑꯩꯒꯤꯖꯦ ꯏꯁꯃꯥꯔꯠ ꯍꯥꯏꯇꯥꯔꯦ ꯑꯩꯁ꯭ꯀꯨꯜꯗ ꯑꯗꯨꯝ
ꯆꯤꯡꯗ ꯇꯝꯕ꯭ꯔꯥ-ꯇꯝꯄꯥꯛꯇ ꯇꯝꯕ꯭ꯔꯥ ꯑꯣ ꯑꯣ
ꯑꯗꯨꯝ ꯑꯦꯛꯇꯤꯞꯁꯨꯑꯣꯏꯔꯦ ꯑꯩꯒꯤ ꯍꯥꯏꯗꯤ ꯑꯩꯉꯣꯟꯗ ꯗꯥ ꯁꯨꯝ ꯀꯩꯅꯣ ꯇꯧꯕ ꯋꯥ ꯅꯠꯇꯕꯀꯣ
ꯍꯣꯏꯍꯣꯏ
ꯇꯧꯕꯅꯤꯅ ꯃꯣꯏꯖꯦ ꯍꯣꯏ ꯂꯥꯏꯔꯤꯛꯄꯨꯗꯤ ꯌꯥꯝꯅ ꯍꯥꯏꯕꯁꯨ ꯅꯠ ꯗꯦ ꯆꯨꯝ ꯏꯪꯂꯤꯁꯄꯨꯗꯤ ꯉꯥꯡꯊꯣꯛ -ꯉꯥꯡꯖꯤꯟ ꯆꯠꯄ- ꯈꯣꯠꯄ ꯑꯗꯨ ꯈꯤꯇꯪ ꯍꯥꯏ ꯢꯕꯅꯤꯅ ꯑꯗꯨ ꯃꯣꯏꯅ ꯖꯤꯂꯦꯁ ꯑꯣꯏꯔꯕꯩꯅ ꯄ꯭ꯔꯣꯃꯣꯁꯟ ꯄꯤꯗꯕ ꯅꯨꯡꯉꯥꯏꯇꯦ ꯑꯗꯨ ꯁ꯭ꯀꯨꯜ ꯃꯇꯥꯡꯗ ꯈꯜꯂꯗꯤ ꯊꯃꯣꯏꯖꯦ ꯌꯥꯝꯅ ꯁꯣꯛꯑꯦ ꯑꯦꯝ ꯑꯦꯟ ꯂꯥꯏꯁ ꯍꯥꯏꯖꯦ ꯑꯩ ꯑꯦꯝ ꯑꯦꯟ ꯂꯥꯏꯖꯦ ꯀ꯭ꯂꯥꯁ ꯇꯦꯟ ꯍꯦꯛꯂꯣꯏꯔꯒ ꯑꯩꯁ꯭ꯀꯨꯜꯗ ꯀꯩꯅꯣꯃ ꯇꯧꯕꯤꯒꯦ ꯍꯥꯏꯅ ꯐꯖꯅ ꯈꯜꯂꯨꯕ ꯋꯥꯈꯜꯗꯨꯠ
ꯑꯣꯑꯣ ꯌꯦꯡꯉꯣ ꯃꯤꯒꯤ ꯄꯨꯟꯁꯤꯖꯦ ꯉꯥꯏꯍꯥꯛꯇꯪ ꯗꯥ ꯂꯣꯏꯅꯃꯛ ꯊꯨꯒꯥꯏꯕ ꯉꯝꯃꯦꯕ ꯃꯤ ꯑꯃꯅꯀꯣ
ꯑꯗꯨꯒ ꯑꯩ ꯑꯦꯝ ꯑꯦꯟꯂꯥꯏꯐꯁꯨ ꯂꯣꯏ ꯃꯥꯡꯉꯦ ꯑꯩ ꯀ꯭ꯂꯥꯁ ꯑꯦꯂꯚꯦꯟ ꯇꯨꯋꯦꯜꯞ ꯕꯤꯑꯦ ꯑꯦꯝ ꯑꯦ ꯑꯗꯨꯝ ꯂꯣꯏꯒꯦ ꯍꯥꯏꯔꯗꯤ ꯃꯦꯀꯥꯅꯤꯛ ꯑꯦꯛꯖꯥꯝꯖꯦ ꯑꯩ ꯋꯥꯅꯋꯥꯅꯁꯨ ꯈꯤꯇꯪ ꯑꯥꯑꯥ ꯑꯗꯨ ꯃꯇꯥꯡꯗꯗꯤ ꯄꯩꯁꯥꯁꯦ ꯈꯤꯇꯪ ꯚꯦꯂꯨ ꯌꯥꯝ ꯗꯦꯗꯅ ꯍꯟꯗꯛꯀꯤꯗꯤ ꯄꯩꯁꯥꯝꯉꯥ ꯆꯞꯄꯤ ꯆꯅꯤ ꯁꯨꯕ ꯂꯤꯁꯤꯡ ꯑꯃ ꯑꯅꯤꯗꯤ ꯄꯣꯠ ꯆꯩ ꯑꯃ ꯂꯧꯔꯒ ꯑꯗꯨꯝ ꯂꯣꯏ ꯆꯥꯊꯣꯛꯑꯦꯗꯅ ꯑꯗꯨ ꯃꯇꯥꯡꯗꯨ ꯍꯣꯏ ꯋꯥꯅ-ꯋꯥꯅꯖꯨ ꯑꯗꯨ ꯑꯦꯛꯖꯥꯝꯗꯨ ꯊꯥꯗꯣꯛꯑꯦ ꯗꯤ ꯊꯥꯒꯦꯅ ꯈꯟꯗꯕꯅꯤꯅ ꯑꯗꯣ ꯑꯥꯁꯆ ꯈꯪꯗ꯭ꯔꯦꯅꯦ
ꯍꯧꯖꯤꯛꯁꯨ ꯅꯪ ꯑꯥꯍꯟ ꯑꯣꯏ ꯗ꯭ꯔꯤ ꯍꯥꯏꯔꯗꯤ ꯅꯪꯅ ꯇꯧꯕꯨꯨ- ꯇꯧꯒꯦ ꯍꯥꯏꯔꯗꯤ ꯍꯣꯠꯅꯕꯗꯤ ꯌꯥꯏꯌꯦ ꯃꯇꯝ ꯍꯦꯟꯗ꯭ꯔꯤꯌꯦꯗ
ꯍꯣꯏ ꯑꯦꯠꯃꯤꯁꯟꯁꯤ ꯑꯃꯨꯛ ꯇꯧꯁꯤꯔ ꯍꯥꯏꯅ ꯈꯜꯂꯕꯅꯤ ꯑꯗꯣ ꯒꯣꯕꯔꯃꯦꯟ ꯁ꯭ꯀꯨꯜꯕꯨ ꯗꯤ ꯀꯥꯅꯤꯡꯗꯕ ꯍꯥꯏꯇꯥꯔꯦ
ꯇꯧꯕꯨ ꯇꯧꯒꯦ ꯍꯥꯏꯔꯗꯤ ꯑꯗꯨꯝ ꯇꯧꯊꯣꯛꯑꯣ ꯅꯪꯅ ꯄꯥꯝꯃꯗꯤꯀꯣ ꯄꯥꯝꯗ꯭ꯔꯗꯤ ꯈꯪꯗ꯭ꯔꯦ
ꯍꯣꯏ ꯑꯩꯖꯨ ꯈꯅꯦ ꯅꯦꯛꯁ ꯏꯌꯔꯗꯗꯤ ꯒꯣꯃꯦꯟ ꯁꯀꯨꯜ ꯑꯦꯗꯃꯤꯁꯟ ꯇ ꯆꯂꯒ ꯑꯦꯛꯖꯝ ꯐꯛꯇ ꯗꯨꯝ ꯊꯅꯤꯉꯥꯏ
ꯑꯣ ꯑꯣ ꯑꯗꯨ ꯑꯗꯨꯁꯨ ꯐꯩꯌꯦ ꯆꯦꯗꯨ ꯐꯪꯅꯤꯉꯥꯏꯀꯣ ꯂꯣꯏꯔꯦ ꯍꯥꯏꯕꯒꯤ ꯆꯦꯗꯣ ꯑꯗꯨ ꯐꯪꯉꯗꯤ ꯅꯪ ꯃꯐꯝ ꯃꯐꯝꯗ ꯆꯠꯂꯁꯨ ꯑꯗꯨ ꯆꯦꯗꯣ ꯎꯠꯂꯗꯤ ꯑꯗꯨꯝ ꯊꯕꯛ ꯋꯥꯡꯕ ꯄꯤꯛꯄꯗꯤ ꯆꯥꯎꯕ ꯄꯤꯛꯄꯗꯤ ꯐꯪꯗ ꯈꯪꯗꯦ ꯑꯃꯗꯤ ꯑꯗꯨꯝ ꯐꯪꯕ ꯌꯥꯏꯅꯀꯣ
ꯎꯝ ꯑꯗ ꯑꯦꯁ ꯊꯕꯛ ꯃꯇꯥꯡꯗꯗꯤ ꯑꯩꯁꯤ ꯇꯦꯟꯁꯤ ꯄꯥꯁ ꯇꯧꯗꯕꯅꯤꯅ ꯇꯦꯟ ꯁꯕꯖꯦꯛ ꯆꯪꯉꯦ ꯑꯗꯨ ꯑꯗꯥ ꯇꯧꯔꯦ ꯑꯗ ꯑꯩꯁꯨ ꯍꯟꯗꯛꯁꯤ ꯌꯥꯝ ꯋꯥꯏꯕ ꯊꯕꯛꯄꯨꯗꯤ ꯊꯤꯔꯦꯕꯀꯣ ꯑꯩꯁꯨ ꯊꯅꯦ ꯑꯇꯩ ꯊꯕꯛꯁꯨ ꯐꯪꯕꯁꯨ ꯇꯦꯟ ꯁꯥꯔꯚꯤꯁ ꯆꯪꯉꯦ ꯑꯗꯨꯗ ꯇꯧꯔꯦ ꯍꯥꯏ
ꯑꯣ ꯑꯗꯨ ꯈꯔ ꯄꯩꯁꯥꯁꯨ ꯈꯔ ꯆꯪꯕꯅꯦ ꯑꯅꯧꯕ ꯕꯗ ꯑꯃꯨꯛꯀ ꯐꯖ ꯆꯦ ꯂꯧꯊꯣꯛꯄꯁꯦ ꯈꯣ ꯇꯦꯟ ꯂꯣꯏꯕꯒꯤ ꯑꯗꯨ ꯑꯣꯏꯔꯁꯨ ꯎꯝ ꯑꯗꯨ ꯑꯃ ꯂꯧꯊꯣꯛꯍꯧꯔꯗꯤ ꯑꯗꯨꯝ ꯊꯕꯛ ꯃꯆꯥ ꯑꯣꯏꯔꯁꯨ ꯑꯗꯨꯝ ꯐꯪꯍꯧ ꯍꯧꯕꯅꯤꯅꯀꯣ
ꯎꯝ
ꯑꯗꯨ ꯇꯧꯒꯦꯗꯤ ꯇꯧꯋꯣ ꯅꯪ ꯑꯇꯣꯞꯄ ꯂꯥꯏꯔꯤꯛꯀ ꯃꯔꯤ ꯂꯩꯅꯗꯕ ꯀꯣ ꯂꯥꯏꯔꯤꯛ ꯀꯔꯤꯀ ꯃꯔꯤ ꯂꯩꯅꯗꯕ ꯊꯕꯛ ꯅꯪꯒꯤ ꯄ꯭ꯂꯥꯟꯗ ꯂꯩ ꯍꯥꯏꯔꯗꯤ ꯎꯝ ꯈꯪꯗ꯭ꯔꯦ ꯑꯗꯨꯕꯨ
ꯗꯤ ꯕꯤꯖꯤꯅꯦꯁ ꯄꯣꯈꯠꯇ ꯈꯜꯂꯦꯗ ꯂꯩꯔꯦ ꯑꯩꯗꯤ
ꯑꯣ ꯂꯩꯌꯦ ꯂꯩꯑ ꯁꯨꯃꯥꯏꯅꯀꯣ ꯃꯤꯁꯦ ꯎꯝ ꯂꯥꯏꯔꯤꯛ ꯇ ꯂꯥꯏꯔꯤꯛꯇ ꯂꯥꯏꯕꯛ ꯇꯝꯗꯕꯗꯣ ꯀꯣ ꯂꯥꯏꯔꯤꯛꯇ ꯗꯥꯎ ꯌꯥꯗꯕ ꯂꯩꯌꯦꯀꯣ ꯑꯗꯨꯕꯨ ꯕꯤꯖꯤꯅꯦꯁꯇ ꯂꯂꯣꯟꯕꯒꯨꯝꯕ ꯇꯧꯕꯗ ꯌꯥꯝ ꯗꯥꯎ ꯐꯕ ꯂꯩꯌꯦꯕ ꯃꯤꯁꯦ ꯀꯔꯤꯁꯨ ꯂꯥꯏꯔꯤꯛ ꯍꯩꯇ꯭ꯔꯁꯨ ꯕꯤꯖꯤꯅꯦꯁꯔꯣꯝꯗ ꯄꯩꯁꯥ ꯄꯥꯏꯌꯨꯀꯣ ꯍꯥꯏꯕ ꯂꯩꯌꯦꯕ ꯃꯤꯁꯦ ꯅꯪꯕꯨ ꯑꯗꯨꯒꯨꯝꯕꯁꯨ ꯇꯝ ꯔꯝꯕ ꯌꯥꯏꯌꯦ ꯏꯁꯣꯔꯅ
ꯀꯟꯅꯕꯨꯗꯤ ꯇꯕꯨꯗꯤ ꯇꯧꯔꯤ ꯍꯧꯖꯤꯛꯇꯤ ꯐꯥꯎꯕꯗꯤ ꯑꯗꯨ ꯏꯁꯣꯔ ꯈꯨꯠꯇ ꯂꯩꯔꯕꯅꯤꯅ ꯎꯄꯥꯥꯏ ꯂꯩꯇꯦ ꯏꯁꯣꯔꯅ ꯇꯝꯕꯤꯔꯝꯕꯗꯤ ꯑꯗꯨꯝ
ꯎꯝ ꯏꯁꯣꯔ ꯏꯁꯣꯔꯒꯤ ꯈꯨꯠꯇꯁꯨ ꯉꯥꯛ ꯏꯁꯣꯔꯅ ꯎꯝ ꯇꯧꯕꯗꯨꯁꯨ ꯉꯥꯏꯒꯗꯧꯕꯅꯦ ꯑꯗꯨꯒꯥ ꯅꯪꯅꯁꯨ ꯍꯣꯠꯅꯒꯗꯧꯕꯅꯦ ꯍꯥꯏꯕꯗꯣ ꯈꯪꯉꯦꯀꯣ
ꯈꯪꯉꯦ ꯇꯧꯕꯗꯤ
ꯑꯩ ꯀꯔꯤꯅꯣꯃ ꯂꯥꯏꯔꯤꯛꯇ ꯄꯥꯕ ꯐꯪꯉꯦꯕ ꯑꯩ ꯃꯤ ꯑꯃꯅ ꯅꯪꯕꯨ ꯀꯜꯂꯛꯄꯗꯨ ꯃꯤ ꯑꯃꯅ ꯅꯪꯕꯨ ꯑꯥ ꯆꯤꯡꯊꯒꯦ ꯇꯧꯕꯗꯨ ꯑꯗꯨ ꯀꯔꯤꯒꯤꯔꯥ ꯍꯥꯏꯔꯒ ꯅꯪꯅ ꯃꯉꯣꯟꯗꯒꯤ ꯍꯦꯟꯕꯒꯤꯅꯦ ꯍꯥꯏꯕꯅꯦꯕ
ꯃꯥꯅꯤ ꯆꯨꯝꯃꯦ ꯑꯗꯨ
ꯗꯒꯤ ꯍꯦꯟꯕꯒꯤ ꯅꯠꯇꯦꯕ ꯃꯥꯅ ꯅꯪꯉꯣꯟꯗꯒꯤ ꯍꯜꯂꯝꯃꯗꯤ ꯅꯪꯕꯨ ꯀꯔꯤꯁꯨ ꯀꯂꯛꯄꯁꯨ ꯇꯧꯔꯣꯏ ꯅꯪꯕꯨ ꯆꯤꯡ ꯆꯤꯡꯊꯅꯤꯡꯉꯥꯏꯁꯨ ꯇꯧꯔꯣꯏꯕꯀꯣ
ꯃꯥꯅꯦ ꯃꯥꯅꯦ
ꯃꯉꯣꯟꯗꯤ ꯍꯦꯠꯕꯩꯅꯦ ꯑꯗꯨꯒꯤ ꯅꯪ ꯅꯪꯅ ꯍꯦꯜꯂꯦ ꯍꯥꯏꯅ ꯈꯜꯂꯒ ꯍꯣꯠꯅꯔꯗꯤꯀꯣ ꯑꯗꯨꯝ
ꯑꯗꯣ ꯑꯩ ꯑꯩ ꯑꯩꯉꯣꯟꯗ ꯖꯤꯂꯤꯁ ꯇꯧꯕ ꯅꯨꯄꯥꯗꯣ ꯑꯣꯖꯥ ꯑꯣꯏꯕꯀꯣ
ꯑꯣ ꯑꯁ ꯑꯣꯖꯥ ꯑꯃ ꯑꯣꯏꯔ ꯁꯨꯃꯥꯏꯅ ꯇꯧꯔꯗꯤ ꯃꯥ ꯌꯥꯔꯔꯣꯏ ꯁꯤꯗꯤ
ꯎꯝ ꯑꯣꯖꯥ ꯑꯣꯏꯔꯦ ꯑꯗꯨ ꯑꯗꯨ ꯑꯗꯨ ꯃ ꯑꯩ ꯃꯥ ꯂꯧꯏꯁꯦ ꯁꯥꯏꯟꯁ ꯍꯤꯁꯇꯣꯔꯤ ꯂꯧꯋꯦꯕ ꯀꯣ ꯐꯤꯖꯤꯛꯁꯔ ꯍꯤꯁꯇ꯭ꯔꯤꯔ ꯂꯧ ꯑꯗꯨ ꯆꯪꯉꯦ ꯑꯗꯨ ꯃꯥꯁꯦ ꯇꯝꯕ ꯍꯧꯔꯦ ꯇꯤꯆꯤꯡ ꯍꯧꯔꯦ ꯑꯗꯣ ꯑꯩꯁꯦ ꯏꯁꯀꯦꯁꯦ ꯃꯈꯥ ꯇꯦꯕꯜ ꯃꯈꯥꯗ ꯇꯧꯕ ꯑꯗꯣ ꯑꯩ ꯈꯨꯜꯗ ꯑꯃꯨꯛ ꯍꯧꯒꯠꯄ ꯑꯗꯣ ꯄꯥꯔꯃꯤꯁꯟ ꯍꯪꯗꯕꯤꯗ ꯀꯣꯏꯁꯟ ꯍꯪꯗꯕꯤꯗ ꯐꯖꯅ ꯐꯨꯕꯅꯦ ꯑꯩꯉꯣꯟꯗ
ꯌꯥ
ꯀꯔꯤ ꯃꯔꯝ ꯀꯩꯅꯅꯣ ꯅꯪ ꯁꯨꯝ ꯂꯩꯌꯦꯡꯉꯦ ꯑꯗꯣ ꯐꯣꯔ ꯑꯦꯛꯖꯥꯝꯄꯜ ꯀꯣꯏꯁꯟ ꯍꯪꯐꯝ ꯊꯣꯛꯑꯦꯗꯅ
ꯍꯣꯏ ꯍꯣꯏ
ꯀꯣꯏꯁꯟ ꯍꯪꯗꯕꯤꯗ ꯃꯥ ꯃꯄꯥꯟꯗ ꯀꯧꯊꯣꯛꯑꯒ ꯐꯖꯅ ꯄꯨꯔꯦ ꯑꯁ ꯑꯗꯨ ꯃꯇꯝꯗ ꯌꯥꯝ ꯈꯟꯅꯅꯤꯡꯕꯅꯦ ꯑꯗꯣ ꯃꯥ ꯃꯃꯥꯏꯁꯨ ꯉꯥꯛꯄꯤꯕꯅꯤꯅ ꯌꯦꯡꯕꯅꯤꯅ ꯑꯣꯖꯥ ꯃꯈꯩ ꯏꯁꯇꯨꯗꯦꯟ ꯃꯈꯩ ꯃ ꯑꯗꯨꯝ ꯀꯩ ꯍꯥꯏꯁꯤꯔꯥ ꯑꯟꯗꯔꯁꯗꯤꯡ ꯂꯩꯅꯕꯅꯤꯅ ꯑꯗꯨꯕꯨꯗꯤ ꯇꯧꯍꯟꯅꯤꯡꯗꯕ ꯑꯗꯨ ꯅꯠꯇ꯭ꯔꯗꯤ ꯎꯝ ꯍꯣꯏ ꯃꯤ ꯈꯠꯅꯥꯕꯨ ꯏ ꯃꯔꯝ ꯃꯔꯝ ꯂꯩꯌꯦ ꯑꯩꯅ ꯂꯥꯟꯅꯒ ꯈꯟꯅꯕꯗꯤ ꯑꯩ ꯑꯗꯨꯝ ꯂꯥꯟ ꯂꯩꯗꯅ ꯑꯩꯅ ꯆꯨꯝꯕ ꯇꯥꯔꯗꯤ ꯗꯨꯝ ꯈꯅꯥꯕꯇꯥꯕ
ꯑꯗꯨ ꯑꯣꯏꯔꯁꯨ ꯑꯣꯖꯥ ꯑꯃꯅ ꯇꯧꯕꯗꯨꯗꯤ ꯐꯕ ꯐꯠꯃꯟꯗꯦꯕ
ꯎꯝ ꯑꯦ ꯋꯥꯔꯤꯗꯤ ꯑꯥ ꯆꯠꯀꯦ ꯇꯧꯔꯦ ꯆꯥꯛꯄꯨꯗꯤ ꯆꯥꯔꯦ ꯑꯣ ꯆꯥꯔꯦꯀꯣ
ꯀꯨꯏꯗ꯭ꯔꯤ ꯑꯩꯁꯨ ꯊꯕꯛ ꯑꯃ ꯆꯠꯊꯣꯛꯂꯨꯕ ꯀꯣ ꯑꯩꯗꯤ ꯑꯉꯥꯡ ꯂꯥꯏꯔꯤꯛ ꯇꯥꯛꯑꯦꯕ ꯑꯩꯗꯤ
ꯑꯣ ꯇꯨꯏꯁꯟ ꯑꯣꯏꯅ
ꯍꯣꯏ ꯃꯤꯒꯤ ꯃꯌꯨꯝꯗ ꯆꯠꯂꯒ ꯇꯥꯛꯄꯗꯣ ꯃꯤ ꯏꯅꯥꯛ ꯈꯨꯨꯟꯕ ꯑꯉꯥꯡꯁꯤꯡꯒꯤ ꯍꯤ ꯍꯤ ꯍꯤ ꯄꯩꯁꯥ ꯄꯥꯏꯕ ꯑꯣꯐꯤꯁꯥꯔ ꯃꯆꯥꯁꯤꯡꯒꯤ ꯃꯌꯨꯝꯗ ꯆꯠꯂꯒ ꯂꯥꯏꯔꯤꯛ ꯇꯥꯛꯄꯅꯦ ꯑꯩꯗꯤ
ꯅꯩꯔꯦꯍꯦ ꯅꯪꯁꯤꯗꯤ ꯐꯥꯔꯁ ꯇꯥꯏꯍꯦ
ꯍꯤ ꯍꯤ ꯑꯗꯨ ꯑꯣꯏꯔꯁꯨ ꯍꯤꯡꯕꯒꯤ ꯂꯝ ꯊꯤꯕꯅꯦ ꯀꯔꯤꯅꯣ ꯊꯕꯛ ꯐꯪꯗ꯭ꯔꯤ ꯐꯥꯎꯗꯤ ꯁꯤꯒꯨꯝꯕ ꯗ ꯑꯗꯨꯒ ꯑꯩꯗꯤ ꯑꯦꯛꯖꯥꯝ ꯆꯥꯎꯕ ꯊꯥꯅꯤꯉꯥꯏ ꯇꯧꯋꯦꯕꯀꯣ ꯑꯗꯨꯒꯤ ꯑꯦꯛꯖꯥꯝ ꯊꯥꯕꯗꯣ ꯑꯉꯥꯡꯒꯤ ꯂꯥꯏꯔꯤꯛ ꯇꯥꯛꯄꯗꯨꯁꯨ ꯑꯥ ꯑꯩꯒꯤ ꯀꯩꯅꯣ ꯎꯝ ꯂꯧꯁꯤꯡꯗꯨ ꯍꯦꯟꯒꯜꯂꯦꯕ ꯑꯩꯅ ꯑꯦꯛꯖꯥꯝꯗꯃꯛ ꯄꯥꯒꯗꯧꯕꯁꯨ ꯗꯔꯀꯥꯔ ꯂꯩꯑꯦꯕ ꯑꯉꯥꯡ ꯈꯣꯏꯁꯤꯡꯒꯤ ꯂꯥꯏꯔꯤꯛꯇꯣ
ꯎꯝ
ꯑꯗꯨꯒꯤ ꯂꯧꯕꯅꯦꯗ ꯃꯐꯝ ꯃꯔꯤ ꯆꯠꯂꯦꯕ ꯑꯌꯨꯛꯇ ꯑꯃ ꯅꯨꯡꯊꯤꯟꯗ ꯑꯍꯨꯝ ꯍꯨꯝꯀꯣ ꯑꯗꯨꯒꯤ ꯃꯇꯝ ꯂꯩꯇꯕ ꯑꯩꯗꯤ
ꯑꯣ ꯑꯩ ꯊꯕꯛꯄꯨꯁꯦ ꯃꯤ ꯑꯄꯥꯝ ꯑꯄꯥꯝ ꯍꯥꯏꯇꯥꯔꯦ ꯑꯩꯉꯣꯟꯗ ꯍꯣꯏ ꯅꯪ ꯏꯁꯣꯔꯅ ꯅꯪ ꯁꯤ ꯇꯧꯔꯗꯤ ꯅꯪꯉꯣꯟꯗ ꯐꯕ ꯂꯩꯔꯅꯤ ꯁꯨꯃꯥꯏꯅ ꯇꯧꯕ ꯇꯧꯔꯗꯤ ꯐꯕ ꯂꯩ ꯂꯩꯅꯤ ꯍꯥꯏꯕꯗꯨ ꯇꯝꯕꯤꯔꯕꯅꯤꯅ ꯑꯗꯨꯝ ꯐꯖꯅ ꯇꯧꯕꯤꯔꯣ ꯅꯪꯁꯨ
ꯍꯣꯏ
ꯐꯖꯅ ꯍꯣꯠꯅꯔꯣ ꯅꯪ ꯄꯨꯟꯁꯤꯗ ꯋꯥꯠꯇꯅꯕ
ꯍꯣꯏ ꯍꯣꯏ ꯅꯪꯁꯨ ꯇꯧꯒꯗꯧꯕ ꯄꯣꯠ ꯊꯕꯛ ꯂꯩꯔꯗꯤ ꯑꯗꯨꯝ ꯇꯧꯋꯣ ꯍꯣꯠꯅꯧꯋꯣ ꯃꯤꯅ ꯑꯗꯨꯝꯃꯥꯏꯅ ꯊꯤꯅ ꯇꯧꯕꯤ ꯍꯥꯏꯅꯀꯣ ꯋꯥꯈꯟ ꯅꯨꯡꯉꯥꯏꯇꯕꯁꯨ ꯇꯧꯔꯅꯨ ꯍꯥꯏꯕ ꯗꯤ ꯅꯪ ꯋꯥꯈꯟ ꯅꯨꯡꯉꯥꯏꯇ꯭ꯔ ꯑꯗꯨꯝ ꯂꯩꯔꯗꯤ ꯅꯪꯒꯤꯗꯃꯛ ꯍꯦꯟꯅ ꯐꯠꯇꯦꯕ ꯀꯣ ꯑꯗꯨꯅ
ꯁꯦꯡꯅ ꯍꯥꯏꯗꯤ ꯑꯩꯒꯤꯗꯤ ꯍꯣꯏ ꯑꯩꯅ ꯂꯥꯟꯂꯁꯨ ꯆꯨꯝꯃꯁꯨ ꯃꯤ ꯑꯇꯣꯞꯄꯗꯤ ꯋꯥꯈꯜ ꯁꯣꯛꯅ ꯍꯥꯏꯗꯤ ꯋꯥꯈꯜ ꯐꯠꯇꯕ ꯋꯥꯈꯜꯗ ꯑꯗꯨꯝ ꯈꯟ